ꯑ ꯎ ꯅꯪꯒꯤ ꯃꯤꯡꯁꯤ ꯎꯂꯦꯅ ꯍꯥꯏꯔ
ꯎꯝ ꯎꯂꯦꯅ ꯍꯥꯏꯅꯦ ꯆꯦ
ꯎꯝ
ꯇꯣꯉꯥꯟꯕꯅꯦ
ꯅꯣꯏꯒꯤ ꯏꯃꯥ ꯅꯣꯏ ꯃꯃꯥ ꯕꯕꯥ ꯀꯩ ꯍꯣꯠꯅꯔꯤ ꯅꯣꯏꯗꯤ
ꯎꯝ ꯆꯦ ꯑꯩꯈꯣꯏ ꯑꯩꯈꯣꯏ ꯕꯥꯗꯤ ꯂꯩꯒꯤꯗ꯭ꯔꯦ ꯕꯀꯣ ꯑꯗꯨꯒ ꯑꯩꯈꯣꯏ ꯃꯥ ꯃꯅ ꯐꯤ ꯀꯧ ꯂꯂꯣꯟꯂꯦ ꯍꯥꯏꯗꯤ ꯐꯤ ꯀꯔꯕꯥꯔ ꯇꯧꯕꯗꯨ
ꯑꯣ ꯅꯣꯏ ꯏꯆꯤꯟ ꯏꯅꯥꯎ
ꯑꯈꯣꯏꯅ ꯑꯍꯨꯝ ꯑꯣꯏ ꯑꯩꯅ ꯑꯇꯣꯝꯕꯤ ꯑꯣꯏꯔꯦ ꯗꯗꯥ ꯑꯃꯒ ꯆꯤ ꯆꯦꯝꯒ ꯂꯩ꯫
ꯑꯗꯨꯗꯤ ꯆꯦ ꯑꯃꯅ ꯈ꯭ꯋꯥꯏ ꯑꯍꯟ ꯑꯣꯏꯗꯨꯏꯕ ꯗꯨꯗꯤ
ꯅꯠꯇꯦ ꯅꯠꯇꯦ ꯑꯈꯣꯏ ꯗꯥꯅ ꯑꯍꯟ ꯆꯤꯆꯦꯒ ꯃꯥꯟꯅꯕꯗꯣ ꯀ꯭ꯂꯥꯁ ꯑꯗꯨꯅ ꯑꯩꯈꯣꯏꯗꯥ ꯑꯍꯟ ꯑꯣꯏ ꯑꯗꯨꯒꯤ ꯃꯈꯥꯗ ꯑꯩꯈꯣꯏ ꯆꯤꯆꯦ ꯑꯃ ꯂꯩꯔꯤ ꯑꯗꯣ ꯃꯥꯅ ꯍꯟꯇꯛ ꯒ꯭ꯔꯦꯖꯨꯋꯦꯁꯟ ꯂꯣꯏꯗ ꯉꯥꯏꯔꯤꯌꯦꯕ
ꯑꯣ
ꯑꯗꯨꯏ ꯃꯈꯥꯗ ꯑꯩ ꯑꯃꯨꯛ ꯂꯥꯛꯄ꯫
ꯎꯝ ꯅꯒꯤ ꯑꯉꯥꯡ ꯑꯉꯥꯡ ꯉꯥꯛꯇꯅꯤ ꯍꯨꯝ ꯍꯥꯏꯗꯤ ꯅꯣꯏꯗꯥꯗꯨꯗꯤ ꯑꯩꯅ ꯆ ꯆꯍꯤ ꯑꯃ ꯑꯗꯨꯃꯥꯏ ꯍꯜꯂꯝꯅꯤꯕ ꯎꯝ ꯍꯗ ꯑꯗꯨꯗꯥꯅꯦ
ꯃꯥ ꯑꯗꯨ ꯆꯦ ꯗꯦꯜꯂꯤ ꯁꯤꯗ ꯂꯩꯕꯅꯤꯗꯣ ꯃꯥꯗꯣ ꯊꯕꯛ ꯇꯧꯋꯦ ꯗꯦꯜꯂꯤꯗ꯫
ꯑ
ꯈꯨꯠ ꯗꯦꯝ ꯗ ꯇꯝꯃꯛꯏ ꯆꯦ ꯃꯥ ꯌꯨꯝꯗ ꯑꯃꯨꯛ ꯂꯩ ꯃꯥꯗꯣ ꯑ ꯍꯥꯏꯗꯤ ꯑꯩ ꯌꯥꯏꯔꯤꯄꯣꯛ ꯑꯣꯏꯕꯒꯤ ꯑꯌꯨꯛ ꯍꯥꯏꯗꯤ ꯑꯗꯨꯝ ꯂꯥꯛꯊꯣꯛ ꯂꯥꯛꯁꯤꯟ ꯇꯧꯕꯗꯣ ꯐꯔꯛ ꯇꯥꯏꯕꯥꯀꯣ꯫ ꯍꯥꯏꯗꯤ ꯂꯥꯛꯇꯥꯔꯁꯨ ꯃꯌꯥꯝ ꯋꯥꯕꯗꯣ ꯏꯁꯥꯗ꯫ ꯑꯗꯨꯒꯤ ꯑꯩꯈꯣꯏꯅꯤꯅꯦ ꯍꯣꯏꯗ ꯃꯥꯁꯦ ꯋꯥꯡꯈꯩꯗ ꯂꯩꯔꯝꯃꯦ ꯑꯗꯨꯒ ꯑꯃꯨꯛ ꯆꯍꯤ ꯑꯍꯨꯝꯃꯨꯛ ꯂꯩꯔꯝꯃꯦ ꯍꯥꯏꯗꯤ ꯑꯍꯨꯝꯅꯤꯅ꯫ ꯑꯗꯨꯒ ꯃ ꯌꯨꯝꯗ ꯑꯃꯨꯛ ꯂꯩꯇ ꯀꯨꯏꯔꯦꯅ ꯑꯃꯨꯛ ꯂꯩꯒ꯭ꯔꯦ ꯍꯥꯏꯗꯤ ꯑꯩꯈꯣꯏꯗꯣ ꯆꯦ ꯑꯃ ꯑꯩꯈꯣꯏ ꯕꯥ ꯂꯩꯇꯕꯒꯤ ꯑꯩꯈꯣꯏ ꯗꯥꯁꯨ ꯂꯩ ꯇ꯭ꯔꯦꯁꯨ ꯑꯩꯁꯨ ꯂꯩꯇ꯭ꯔꯦ ꯑꯗꯨꯏ ꯈꯣꯏ ꯕꯣꯛꯀꯥ ꯈꯣꯏ ꯃꯒꯥ ꯈꯤꯇꯪ ꯂꯩꯌꯦꯕ꯫ ꯑꯗꯨꯒꯤ ꯑꯃ ꯌꯨꯝꯗꯨ ꯏꯆꯤꯛ ꯆꯤꯛꯄꯗꯨ ꯀꯥꯅꯝ ꯂꯩ ꯇꯕꯒꯤ ꯑꯗꯨꯅ ꯑꯈꯣꯏ ꯆꯦ ꯑꯃꯨꯛ ꯂꯩꯈ꯭ꯔꯦꯕ ꯑꯗꯨꯅ ꯑꯩꯈꯣꯏ ꯆꯦ ꯂꯩꯈꯤꯕ ꯑꯩ ꯌꯨꯝ ꯆꯠꯅꯤꯡꯃꯟꯕ ꯈꯣꯔꯣ ꯈꯣꯔꯣ ꯈꯣꯠꯄꯗꯣ ꯍꯧꯖꯤꯛꯁꯦ꯫ ꯍꯥꯟꯗꯤ ꯀꯩꯝ ꯇꯧꯔꯝꯗꯕꯅꯦꯕ꯫
ꯑꯗꯨ ꯅꯣꯏ ꯆꯦꯗꯨꯗꯤ ꯌꯨꯝꯗ ꯍꯧꯖꯤꯛ ꯀꯩꯝ ꯇꯧꯗꯕ꯭ꯔꯥ꯫
ꯎꯝ ꯃꯥ ꯀꯩꯝ ꯇꯧꯗꯦ ꯃꯥ ꯃꯥꯁꯇꯔ ꯇꯧꯗꯣꯏꯅꯦꯕ ꯍꯟꯗꯛ꯫ ꯑꯪ ꯑꯗꯣ ꯃꯥꯗꯣ ꯑ ꯑꯩꯈꯣꯏ ꯆꯦ ꯃꯥꯗꯣ ꯄꯥꯎ ꯄꯥꯕꯅꯦꯕ ꯑꯗꯣ ꯃꯥꯗꯣ ꯁꯨꯇꯤ ꯂꯧꯊꯣꯛ ꯑꯃꯨꯛ ꯎꯝ ꯍꯥꯏꯗꯤ ꯌꯨꯝꯗꯒꯤ ꯆꯠꯄꯗꯣ ꯐꯔꯛ ꯌꯥꯝ ꯇꯥꯏꯕ ꯑꯩꯈꯣꯏꯒꯤꯗꯤ ꯑꯗꯨꯒꯤ ꯂꯩ ꯍꯣꯔꯦꯟ ꯆꯤꯆꯦꯗꯤ ꯀꯩꯀꯩ ꯍꯥꯏꯗꯤ ꯃꯋꯥ ꯄꯔꯥꯀꯩꯗꯣ
ꯇꯧꯗꯦꯗ ꯑꯩꯈꯣꯏꯁꯨ ꯈꯨꯕꯥꯗꯤ ꯌꯣꯠꯀꯤ ꯌꯣꯠꯀꯤ ꯀꯩ ꯁꯥꯕ ꯈꯣꯠꯄ ꯇꯧꯕꯗꯣ ꯑꯗꯨ ꯇꯧꯔꯦꯈꯣꯕ ꯑꯗꯣ ꯑꯩꯈꯣꯏ ꯃꯥꯗꯤ ꯑꯗꯨꯝ ꯌꯨꯝꯗ ꯐꯤ ꯈ꯭ꯋꯥꯡꯒꯤ ꯐꯅꯦꯛꯇꯣ ꯁꯥꯏꯌꯦ ꯑꯩꯈꯣꯏꯗꯤ ꯑꯗꯨ ꯁꯥꯔꯂꯩ ꯅꯨꯡꯊꯤꯟꯗ ꯑꯩꯈꯣꯏꯗꯤ ꯌꯨꯝ ꯑꯝꯇꯗꯤ ꯂꯩꯇꯕꯅꯤꯅ ꯑꯩꯈꯣꯏ ꯃꯥꯗ ꯌꯨꯝꯗ ꯁꯨꯝ ꯂꯦꯡꯗꯅ ꯂꯩꯗ ꯌꯥꯗꯕ
ꯑꯥ
ꯂꯣꯏ ꯆꯠꯊꯣꯛꯑꯦ ꯑꯌꯨꯛ ꯄꯨꯡ ꯅꯤꯄꯥꯟ ꯃꯈꯥꯏ ꯁ꯭ꯋꯥꯏꯗꯒꯤ ꯂꯣꯏ ꯃꯃꯥꯟ ꯊꯣꯛ ꯃ ꯆꯠꯅꯈ꯭ꯔꯅꯤ ꯌꯨꯝꯁꯤꯗ ꯃꯥꯂꯪꯇ ꯂꯩꯍꯧꯕ
ꯆꯤꯆꯦ ꯑꯃ ꯀꯩꯗꯨꯗꯤ ꯃꯥꯁꯦ ꯌꯨꯝꯗ ꯂꯩꯔꯤꯔꯣ
ꯃꯥꯁꯨ ꯌꯨꯝꯗ ꯂꯩꯌꯦ ꯑꯥ ꯂꯩꯌꯦ ꯃꯥꯗꯣ ꯚꯦꯠ ꯇꯧꯕ ꯎ ꯁꯤꯗꯒꯤ ꯁꯖꯤꯋꯥꯖꯦꯜ ꯂꯩꯕꯗꯣ ꯑꯗꯨꯏ ꯃꯅꯥꯛꯇ ꯇꯥꯔꯗꯅ ꯂꯩ ꯑꯗꯨꯅ ꯅꯛꯑꯦ ꯃꯥꯥꯟ ꯁꯤꯗꯩ ꯈꯔ ꯑꯩꯈꯣꯏꯅ
ꯎꯝ
ꯃꯁꯤꯗꯒꯤ ꯑꯗꯨꯝ ꯆꯠ ꯑꯥ ꯆꯠꯂꯦ ꯂꯥꯏꯟꯗ ꯆꯠꯄ ꯅꯠꯇ꯭ꯔꯒꯅ ꯒꯥꯔꯤ ꯃꯆꯥꯗ ꯇꯧꯔ ꯆꯠꯄ
ꯇꯤꯒꯥꯏ ꯃꯆꯥꯁꯦ ꯏꯁꯥ ꯏꯁꯥꯒꯤ ꯑꯃꯃꯝ ꯂꯩꯗ ꯌꯥꯗ꯭ꯔꯦꯅꯦ ꯃꯤꯁꯨꯁꯤꯗ ꯁꯤꯗꯟꯅꯔꯦ
ꯀꯩꯅꯣ ꯇꯧꯋꯦ ꯍꯣꯏ ꯗꯔꯀꯥꯔꯗ ꯂꯩꯔꯛꯑꯀꯥꯟꯗ ꯅꯨꯡꯉꯥꯏꯇꯦ ꯍꯥꯏꯕ ꯌꯥꯝꯅ
ꯊꯕꯛꯛꯁꯤ ꯂꯣꯏ ꯆꯠꯅꯕꯅꯤꯅꯀꯣ
ꯍꯣꯏ ꯍꯣꯏ ꯃꯥ ꯃꯥ ꯑꯗꯩ ꯈꯣ ꯕꯥꯟ ꯊꯕꯛ ꯆꯠꯂꯒ ꯄꯨꯔꯒ ꯆꯠꯈ꯭ꯔꯒꯗ ꯂꯥꯏꯅ ꯆꯠꯇꯣꯏꯕ ꯈꯣꯏꯕꯥꯟ ꯊꯝꯃꯒꯗ ꯒꯥꯔꯤ ꯃꯥꯅ ꯑꯗꯨꯝ ꯄꯨ ꯆꯠꯇꯣꯏꯕ
ꯑꯗꯨꯗꯤ ꯅꯣꯏ ꯆꯤꯠꯆꯦꯗꯤ ꯌꯨꯝꯗ ꯂꯩꯔꯒꯣ ꯑꯉꯥꯡ ꯇꯨꯏꯁꯪꯒꯨꯝꯕ ꯇꯧꯕ꯭ꯔꯥ
ꯎꯝ ꯀꯣꯏꯆꯦꯁꯦ ꯑꯗꯨꯝ ꯍꯥꯏꯕꯤ ꯂꯥꯛꯄꯅꯦꯕ ꯍꯥꯏꯗꯤ ꯀꯣꯆꯤꯡ ꯇꯧꯕꯤꯌꯣ ꯈꯣꯠꯄꯤꯌꯣꯅ ꯃꯗꯣ ꯊꯥ ꯑꯃꯅꯤ ꯀ ꯇꯪ ꯂꯩꯕꯒꯤ ꯑꯃ ꯑꯉꯥꯡꯈꯩꯗꯨꯗꯤ ꯑꯗꯨꯝ ꯍꯥꯏꯗꯤ ꯑꯣꯖꯥ ꯑꯃ ꯅꯥꯏꯔ ꯇꯧꯔꯛꯇꯤꯏꯅꯤꯅ ꯃꯇꯝꯗꯣ ꯑꯗꯨꯒꯤ ꯑꯗꯨꯝ ꯐꯔꯛ ꯇꯥꯕꯒꯤ ꯈꯣꯏꯆꯦꯅ ꯂꯧꯗꯕꯅꯦ ꯑꯗꯣ ꯑꯩꯈꯣꯏꯒꯤ ꯁꯨꯝ ꯑꯩꯈꯣꯏ ꯑꯟꯇꯤ ꯍꯣꯏꯒꯤ ꯃꯆꯥꯈꯩꯗꯨꯗꯤ ꯑꯗꯨꯝ ꯈ ꯈ ꯇꯥꯛꯄꯤꯕ ꯈꯣꯠꯄꯤꯕꯗꯤ ꯇꯧꯕꯅꯦꯕ ꯄꯩꯁꯥ ꯂꯧꯗꯕꯤꯗ ꯑꯗꯨꯅ ꯇꯩ ꯃꯥꯁꯦ ꯀꯩꯝ ꯇꯧꯗꯕꯤ ꯂꯩ
ꯍꯣꯏꯗꯤ ꯆꯦꯅ ꯀꯩ ꯁꯕꯖꯦꯛ ꯑꯣꯏꯗꯣꯏꯅꯣ ꯑꯗꯨꯗꯤ
ꯃꯥ ꯃꯥꯁ ꯃꯥꯁ ꯀꯃꯨꯅꯤꯀꯦꯁꯟꯗꯣ ꯑꯗꯨꯗ ꯂꯧꯔꯛꯄ
ꯎꯝ ꯃꯥꯗꯨ ꯃꯁꯇꯔ ꯀꯩꯅꯣ ꯑꯦꯝ꯭ꯌꯨ ꯇꯧꯅꯤ ꯍꯥꯏꯔꯣ
ꯎꯝ ꯃꯥ ꯑꯦꯝ ꯌꯨ ꯇꯧꯅꯤ ꯍꯥꯏꯕ ꯀꯨꯋꯦꯠ ꯊꯥꯕꯅꯦ ꯍꯟꯗꯛ
ꯎꯝ ꯐꯔꯦ ꯐꯔꯦ ꯈꯜꯂꯑꯒ ꯏꯦꯝ ꯌꯨꯒꯤꯗꯤ ꯑꯗꯨ ꯌꯥꯏꯔꯤꯄꯣꯛꯄꯗ ꯑꯗꯨꯗ ꯕꯁ ꯌꯧꯔꯛꯄ
ꯑꯥ ꯌꯧꯕꯅꯦ ꯃꯣꯏ ꯑꯦꯝ ꯑꯦꯁ ꯇꯤ ꯍꯥꯏꯕ꯭ꯔꯥ ꯍꯥꯏꯗꯥꯏ ꯃꯅꯤꯄꯨꯔ ꯏꯁꯇꯦꯠ ꯇ꯭ꯔꯥꯟꯁꯄꯣꯔ ꯑ ꯃꯣꯏ ꯑꯦꯝ ꯌꯨ ꯇꯣꯉꯥꯟꯅ ꯂꯩꯕꯅꯦ
ꯑꯗꯨꯒꯤ ꯕꯁꯇꯣ ꯃꯣꯏꯗꯣ ꯌꯧꯒꯨꯝ ꯇꯧꯕꯅꯦ ꯃꯥꯗꯤ ꯑꯗꯨ ꯗꯨꯗꯤ ꯌꯨꯝꯗꯩ ꯗꯨꯝ ꯂꯥꯛ ꯄ ꯌꯥꯅꯤꯗ ꯍꯣꯏ ꯋꯥꯒꯗ꯭ꯔꯗꯤ ꯈꯪꯗꯦ ꯑꯗꯣ ꯌꯨꯝꯗꯤ ꯑꯝꯇ ꯅꯨꯡꯉꯥꯏꯇꯦꯗꯅ ꯅꫭꯏꯃꯥ ꯐꯤ ꯀꯔꯕꯥ ꯇꯧꯕ ꯍꯥꯏꯖꯦ ꯀꯩ ꯐꯤ ꯇꯧ
ꯐꯤ ꯑꯃ ꯎꯝ ꯃꯠ ꯑꯃ ꯀꯃꯥꯏꯅ ꯍꯥꯏꯗꫭꯏꯅꯣ ꯊꯥꯏꯅꯒ ꯑꯃ ꯃꯁꯂꯥꯏ ꯀꯥꯏꯅ ꯆꯠꯅꯔꯝꯕ ꯈꯪꯗꯦ ꯍꯧꯖꯤꯛꯅ ꯈꯪꯗꯦ ꯍꯧꯖꯤꯛꯇꯤ ꯀꯩ ꯃꯃꯤꯡ ꯀꯧꯕꯅꯣ ꯈꯪꯗꯦ ꯑꯃ ꯀꯃꯥꯏꯅ ꯍꯥꯏꯗꫭꯏꯅꫭ ꯔꯥꯅꯤꯒ ꯍꯥꯏꯐꯦꯠ ꯍꯥꯏꯐꯦꯠ‌ ꯃꯆꯥ ꯃ ꯆꯥ ꯍꯥꯏꯗꯤ ꯐꯦꯟꯖꯟꯕꯤ
ꯎꯝ
ꯑꯗꯨꯝ ꯑ ꯃꫭꯏ ꯑ ꯂꯤꯁꯤꯡ ꯑꯃ ꯑꯅꯤ ꯗꯨꯝ ꯌꯣꯟꯅꯕ ꯕꯤꯔꯣ ꯑꯗꯨ ꯑꯥ ꯐꯤꯗ ꯑꯗꯨꯒ ꯐꯅꯦꯛ ꯈꯔ ꯈꯔ ꯑꯃꯨꯛ ꯃꯣꯛꯁꯨ ꯌꯥꯎꯋꯦ ꯑꯗꯣ ꯑꯅꯝꯕꯅꯗꯤ ꯐꯤꯗ ꯑꯣꯏꯅ ꯇꯧꯋꯦꯕ
ꯑꫭ
ꯑꯗꯣ ꯍꯟꯇꯛ ꯃꯨꯛ ꯑꯈꯣꯏ ꯃꯥꯗꯣ ꯎꯝ ꯃꯥꯗꯣ ꯎꯝ ꯌꯥꯡꯂꯦꯟꯒꯩ ꯂꯦꯡꯖꯜꯂꯦꯅ ꯊꯥꯃꯨꯛ ꯅꯥꯔꯨꯏꯌꯦ ꯑꯗꯨꯒꯤ ꯃꯨꯛ ꯈꯛ ꯆꯠꯄꯗꯤ ꯂꯦ ꯄꯦ
ꯃꯤꯉꯣꯟꯗ ꯄꯩꯁꯥ ꯊꯥꯗꯔ ꯁꯥꯍꯟꯕ꯭ꯔꯥ ꯅꯣꯏꯒꯤ
ꯎꯝ ꯈꫭꯃꯥ ꯑꯗꯤ ꯎꯝ ꯊꯥꯗꯔꯒꯁꯨ ꯁꯥꯍꯜꯂꯦ ꯑꯗꯨꯒ ꯑꯈ ꯈꯨꯣꯃꯥꯁꯦ ꯍꯥꯟꯅ ꯌꯥꯝ ꯊꯝ ꯍꯥꯟꯅ ꯆꯥꯎꯅꯗꯤ ꯇꯧꯔꯝꯃꯦꯕ ꯑꯗꯨꯗꯒꯗꯨꯏ ꯃ ꯃꯇꯨꯡ ꯑꯗꯨꯏ ꯃꯇꯨꯡꯗ ꯑꯃꯨꯛ ꯂꯦꯞꯄꯨꯔꯦ ꯑꯗꯨꯒꯤ ꯎꯝ ꯍꯥꯏꯗꯤ ꯑꯩꯈꯣꯏ ꯃꯥꯅ ꯂꯦꯞꯄꯨꯔꯕꯅꯤꯅ ꯑꯇꯣꯞꯄ ꯃꯣꯏꯒꯤ ꯐꯤ ꯊꯥꯗꯕꯤꯅ ꯑꯃꯨꯛ ꯂꯧꯒꯤꯕꯗꯣ ꯃꯤꯁꯤꯡꯗꯣ ꯑꯗꯨꯒꯤ ꯌꯥꯝ ꯍꯧꯖꯤꯛꯇꯤ ꯌꯥꯝ ꯊꯥꯗꯕꯒꯤ ꯑꯣꯏꯗ꯭ꯔꯦ ꯑꯗꯨꯒ ꯃꯣꯏꯒꯤ ꯍꯨꯖꯤꯛ ꯌꯣꯟ ꯑ ꯃꯌꯥꯝ ꯃꯌꯥꯝ ꯊꯥꯗꯕ ꯃꯤꯗꯨꯗꯒꯤ ꯄꯨꯂꯞ ꯄꯨꯂꯞ ꯑꯣꯏꯅ ꯂꯧꯔꯒ ꯈꫭꯃꯥꯏꯅ ꯑꯃꯨꯛ ꯃꯥꯒꯤ ꯀꯁꯇꯃꯔꯈꯩꯗ ꯃꯨꯛ ꯊꯥꯕ ꯃꯥꯏ ꯇꯧ
ꯐꯔꯦ ꯐꯔꯦ ꯑꯗꯨꯝꯅ ꯌꯥꯝ ꯗꯨꯝ ꯅꯨꯡꯉꯥꯏꯅ ꯂꯩꯕ ꯖꯥꯠꯅꯦ
ꯎꯝ ꯀ ꯈꯪꯗꯦ ꯑꯗꯨꯝ ꯌꯥꯝ ꯑꯣꯏꯗꯦ ꯑꯗꯨꯝ
ꯍꯥꯏꯗꯤ ꯅꯨꯡꯉꯥꯏꯅ ꯑꯗꯤ ꯁꯨꯝ ꯍꯥꯏꯗꯤ ꯏꯪꯅ ꯑꯗꯨꯝ ꯆꯤꯛꯅ ꯅꯨꯡꯉꯥꯏꯅ ꯑꯗꯨꯝ ꯍꯥꯏꯗꯤ ꯀ
ꯍꯣꯏ ꯍꯣꯏ ꯍꯥꯏꯗꯤ ꯑꯗꯨꯝ ꯎꯝ ꯈꯪꯗꯦ
ꯅꯪꯖꯦ ꯅꯨꯡꯉꯥꯏꯗꫭꯏꯅꯤ ꯎꯝ ꯍꯦꯛꯇ ꯅꯨꯡꯉꯥꯏꯕꯅ ꯌꯥꯝ ꯄꯩꯁꯥ ꯄꯥꯏ ꯅꯨꯡꯉꯥꯏ ꯍꯥꯏꯕ ꯅꯠꯇꯕ ꯑꯃ ꯁꯨꯝ ꯑꯗꯨꯝ ꯌꯦꯅ ꯍꯥꯏ ꯍꯥꯏꯗꯤꯅ ꯊꯥꯗ ꯂꯩꯕ ꯅꯠꯇꯕꯅꯤꯅ
ꯈꯣꯏ ꯈꯣꯏ ꯗꯥꯅꯗꯤ ꯈꯣꯏꯃꯥꯗꯣ ꯍꯥꯏꯗꯤ ꯎꯝ ꯈꯣꯏꯃꯥꯁꯦ ꯉꯍꯥꯋꯥꯏ ꯑꯃ‌ ꯌꯥꯝ ꯉꯟꯅ ꯃꯌꯨꯝ ꯄꯥꯟꯕꯤꯗꯣ ꯑꯣꯏꯌꯦꯕ ꯍꯥꯏꯗꯤ ꯆꯍꯤ ꯇꫭꯏꯟ ꯇ꯭ꯋꯦꯟꯇꯤ ꯋꯥꯟꯗ ꯑꯗꯥꯏꯗ ꯄꯥꯟ ꯑꯗꯨꯒ ꯑꯩꯈꯣꯏ ꯕꯥꯅ ꯃꯨꯛ ꯊꯥꯔꯇꯤ ꯑꯗꯥꯏ ꯄꯥꯟꯕ ꯍꯥꯏꯇꯥꯔꯦ ꯅꯈꯣꯕꯅ ꯑꯃꯨꯛ ꫪꯩꯏ ꯖꯦꫪꯤꯅꯗꯣ ꯑꯈꯣ ꯃꯥꯖꯤ ꯍꯧꯖꯤꯛ ꯀ ꯎꯝ ꯃꯥꯅꯃꯥꯟꯅꯕꯤꯗ ꯑꯣꯏꯔꯗꯤ ꯅꯍꯥ ꯑꯣꯏꯌꯦꯕꯀꯣ ꯑꯗꯨꯝ ꯆꯥꯍꯤ ꯐꯣꯔꯇꯤ ꯁꯦꯚꯦꯟ ꯐꯣꯔꯇꯤ ꯑꯥꯏꯠ ꯑꯗꯨꯏꯥꯏꯅ ꯑꯣꯏꯌꯦꯕꯀꯣ ꯃꯥꯁꯦ ꯑꯗꯨ ꯑꯣꯏꯇꯥꯔꯁꯨꯃ ꯑꯩꯈꯣꯏ ꯗꯅ ꯑꯗꯨꯝ ꯆꯠꯂꯨꯔꯣꯅꯣꯏ ꯃꯥ ꯍꯥꯏꯗꯤꯝ ꯃꯥ ꯐꯤ ꯀꯩ ꯊꯥꯗꯕꯗꯣ ꯑꯗꯥ ꯑꯩ ꯆꯠꯂꯨꯔꯅꯨ ꯌꯨꯝꯗ ꯑꯗꯨꯝ ꯑꯈꯣꯏꯕꯣꯛꯀ ꯐꯖꯟ ꯂꯩꯔꯣ ꯈꯣꯠꯂꯣ ꯍꯥꯏꯕꯗꯣ ꯑꯈꯣꯏꯃꯥꯅ ꯁꯨꯝ ꯑ ꯋꯥꯈꯜꯗꯣ ꯅꯧꯊꯣꯛꯑꯦ ꯈꯣꯠꯂꯦ ꯃꯤꯒꯤ ꯄꯨꯟꯕꯁꯦ ꯈꯣꯠꯄꯁꯦ ꯑꯗꯨꯝ ꯍꯥꯏꯕ ꯍꯥꯏꯇꯥꯔꯦ ꯑꯗꯨꯒꯤ ꯑꯗꯨꯝ ꯆꯠ ꯑꯈꯨꯃꯥꯅ ꯀꯥꫪ ꯈꯔ
ꯑꯗꯨꯕꯨꯗꯤ ꯌꯨꯝꯗ ꯁꯨꯝ ꯂꯩꯁꯟꯕꯁꯦ ꯖꯦ ꯀꯩꯅꯣꯝꯗꯤ ꯇꯧꯕꯅꯤꯗ
ꯆꯜꯂꯒ
ꯃꯥꯟꯅꯤ ꯃꯥꯥꯟ ꯑꯗꯨꯝ ꯁꯨꯝ ꯆꯠꯈꯤꯕꯅ ꯐꯩ ꯁꯨꯝ ꯆꯠꯂꯤꯒꯩꯅꯅꯦ ꯑꯗꯨꯝ ꯀꯟꯕꯅꯦ ꯆꯠꯂꯤ
ꯎꯝ ꯑꯩꯈꯣꯏ ꯑꯩꯈꯣꯏ ꯍꯧꯖꯤꯛꯕꯣꯕꯣꯛ ꯂꯩꯔꯤꯗꯣ ꯑꯗꯣ ꯃꯥꯖꯦ ꯀꯣꯔꯣꯅꯥ ꯃꯃꯥꯡꯗ ꯑꯗ ꯑꯩꯈꯣꯏ ꯏꯟꯖꯥꯡ ꯅꯥꯄꯤ ꯀꯩ ꯑꯗꯨꯝ ꯌꯣꯜꯂꯝꯕꯗꯣ ꯑꯩ ꯇꯧꯋꯦꯕ ꯑꯩꯈꯣꯏ ꯕꯨꯛꯁꯦ ꯑꯗꯨꯒ ꯑꯗꯨꯝ ꯃꯁꯥꯒꯤ ꯑ ꯍꯥꯏꯗꯤ ꯆꯠꯊꯣꯛ ꯆꯠꯁꯤꯟ ꯇꯧꯔꯒ ꯑꯃ ꯋꯥꯛꯀꯤꯡꯒꯤ ꯇꯥꯏꯞꯇ ꯅꯨꯡꯇꯤꯒꯤ ꯆꯠꯄꯒꯤꯝ ꯗꯨꯝ ꯃꯁꯥ ꯌꯥꯝ ꯀꯜꯂꯝꯃꯦꯕ ꯑꯗꯣ ꯍꯧꯖꯤꯛꯇꯤ ꯀꯣꯔꯣꯅꯥ ꯍꯦꯛ ꯇꯧꯒꯤꯕꯗꯒꯤ ꯑꯗꯨꯝ ꯐꯝꯒꯤꯗ꯭ꯔꯦꯕ ꯑꯗꯣ ꯍꯧꯖꯤꯛꯇꯤ ꯌꯥꯝ ꯁꯣꯟꯖꯜꯂꯦ ꯑꯗꯨ ꯆꯠꯂꯝꯃꯗꯤ ꯃꯥꯖꯦ ꯈꯒꯗꯤ ꯀꯟꯒꯗꯕꯅꯦꯕ
ꯗꯅꯦ ꯆꯍꯤ ꯑ ꯑꯃꯗ ꯈꯪ ꯁꯣꯟ ꯁꯣꯟꯖꯟꯕꯩ ꯇꯥꯏꯞꯇꯥꯥꯏ
ꯎꯝ ꯑꯗꯒꯤ ꯑꯩꯈꯣꯏ ꯍꯤꯡꯒꯣꯜꯁꯦ ꯑꯩꯈꯣꯏ ꯆꯥꯎꯅ ꯂꯩꯌꯦꯕꯀꯣ ꯑꯩꯈꯣꯏꯁꯨ ꯑꯗꯨ ꯎꯝ ꯆꯥꯎ ꯂꯩꯔꯦ ꯍꯥꯏꯇꯥꯔꯁꯨ ꯍꯥꯏꯗꯤ ꯑꯩꯈꯣꯏ ꯌꯨꯝꯒꯤ ꯑꯃꯨꯛ ꯑꯈꯣꯏꯗꯤ ꯑꯩꯈꯣꯏ ꯃꯥꯁꯨ ꯆꯠ ꯂꯩꯇ꯭ꯔꯦ ꯑꯗꯨꯝ ꯍꯥꯏꯗꯤ ꯐꯤ ꯀꯩꯀꯩ ꯆꯠꯄꯗꯣ ꯑꯗ ꯗꯥ ꯂꯩꯇꯔ꯭ꯦ ꯑꯩꯖꯨ ꯂꯩ ꯆ ꯈꯣꯏ ꯖꯦꯂꯦ ꯇꯨꯔꯤꯅ ꯏꯟꯖꯥꯡ ꯅꯥꯄꯤ ꯑꯃ ꯊꯥꯗ꯭ꯔꯦꯕ ꯑꯗꯨꯒ ꯑꯩꯈꯣꯏ ꯑꯦꯟꯇꯤ ꯍꯣꯏꯒꯤꯁꯨꯨ ꯀꯀꯥ ꯊꯕꯛ ꯆꯠꯄ ꯈꯣꯠꯄ ꯇꯧꯕ ꯑꯝꯇ ꯊꯥꯕꯤꯗꯦꯕ ꯊꯕꯛ ꯂꯣꯏ ꯆꯤꯟꯅꯕꯒꯤ ꯑ ꯑꯩꯈꯣꯏꯕꯣꯛꯁꯤꯅ ꯑꯃ ꯑꯍꯟꯗꯤ ꯑꯗꯨꯝ ꯇꯧꯋꯤꯗꯅ ꯎ ꯂꯦꯝꯗ ꯐꯝꯕꯁꯦꯅꯨꯡ ꯅꯨꯡꯉꯥꯏꯇꯦ ꯀꯩꯅꯣꯝ ꯁꯨꯗꯔꯤꯅ ꯇꯧꯕꯗꯣ ꯑꯗꯨꯒꯤ ꯑꯗꯨꯝ ꯁꯨꯕꯒꯤ ꯑꯗꯨꯝ ꯁꯨꯕꯒꯤ ꯑꯗꯨ ꯁꯣꯟꯖꯜꯂꯛꯄ ꯑꯩꯈꯣꯏꯂꯥ ꯍꯥꯏ ꯇꯧꯔꯨꯅꯨ ꯈꯣꯠꯂꯨꯅꯨ ꯍꯥꯏꯕ ꯌꯥꯗꯕꯗꯣ ꯑꯍꯟꯗꯤ
ꯍꯣꯏ ꯍꯣ ꯍꯣꯏ ꯇꯃꯤ ꯅ ꯂꯩꯅꯤꯗꯕꯒꯤ
ꯃ ꯐꯐꯝ ꯃꯅꯤꯁ ꯃꯣꯏꯅꯤꯡꯗꯦ ꯅꯨꯡꯆꯦ ꯍꯣꯏꯁꯨ ꯍꯤꯡꯒꯣꯜ ꯌꯥꯝ ꯆꯥꯎ ꯇ ꯃꯤꯁꯤꯅꯦ ꯅꯃꯁꯦꯗ ꯁꯒꯔ ꯑꯣꯏꯌꯦꯦ
ꯌꯥꯝ ꯀꯟꯅ ꯆꯥꯎꯕꯗꯤ ꯍꯣꯏ ꯈꯔ ꯆꯥꯎꯒ ꯈꯔꯗꯤ ꯑꯗꯨꯝꯣꯏꯩ ꯀꯥ ꯊꯥꯗꯤ ꯑꯗꯨꯝꯦꯝ ꯄ ꯄꯗ ꯑꯗꯨ ꯏꯁꯥ ꯀ ꯍꯤꯡꯒꯜ ꯃ ꯍꯥꯏꯗꯤ ꯄꯣꯠ ꯈꯥ ꯊꯥꯖꯕꯗꯤ ꯐꯩꯗ ꯁꯨꯝ ꯂꯣꯏ ꯂꯩꯕꯗꯣ
ꯀꯩꯅꯕ ꯆꯥꯅꯤꯡꯉ ꯀꯥꯟꯗ ꯍ ꯍꯦꯒ
ꯋꯥꯁꯨꯨꯝ ꯑꯗꯨꯝ ꯂꯩꯕ ꯉꯝꯗꯦ ꯖꯥ ꯀꯩꯁꯨ
ꯎꯝ
ꯏꯟꯖꯥꯡ ꯅꯥꯄꯤ ꯂꯩ ꯄꯩꯁꯥ ꯌꯥꯝ ꯆꯪꯕꯅꯤ ꯗꯀꯥꯒꯤ
ꯍ ꯍꯧꯖꯤ ꯄꯄꯠꯇ ꯑꯗꯕꯨ
ꯇꯥꯔꯦ ꯑꯗꯒꯤ ꯕꯖꯥꯔꯗ ꯌꯣꯟꯕꯗꯨꯁꯨ ꯀꯩꯅꯣ ꯉꯥꯛꯇ ꯍꯥꯞꯄꯅꯅꯦ ꯏꯁꯥꯒꯤ ꯃꯊꯥꯖꯝ
ꯍꯥꯄꯒ ꯍꯛꯆꯥꯡꯁꯨ ꯐꯠꯇꯦ
ꯃꯥꯅꯦ ꯃꯥꯅꯦ ꯄꯩꯁꯥ ꯌꯥꯝ ꯆꯠꯂ‌ꯦ ꯏꯟꯁꯥꯡ ꯌꯥꯝ ꯆꯠꯄꯅꯤ ꯑꯩꯈꯣꯏꯒꯤ ꯑꯃ ꯈ꯭ꯋꯥꯡꯒꯤ ꯐꯅꯦꯛ ꯊꯝꯕꯥꯜ ꯂꯩꯈꯣꯛ ꯇꯣ ꯂꯨꯍꯣꯡꯕ ꯀꯨꯟꯗ‌ꯣ ꯂ‌‌ꯦꯡꯕꯗ ꯁ‌ꯦꯠꯅꯕꯗꯣ ꯑꯗꯨꯒ ꯑꯣꯏꯅ ꯁꯥꯏꯌ‌ꯦ ꯑꯩꯈꯣꯏ ꯁꯨꯝꯗ ꯑꯗꯨ ꯉꯥꯛꯇ ꯁꯥꯟꯅꯩ ꯇꯥꯡꯕ ꯍꯥꯏꯁꯦ ꯂꯤꯁꯤꯡ ꯑꯍꯨꯝ ꯆꯧꯉꯥꯗꯒꯤ ꯍꯧꯔꯒ ꯌꯣꯜꯂꯦ
ꯑꯣ
ꯑꯩꯈꯣꯏꯅ ꯁꯤꯗ ꯑꯗꯨꯃꯥꯏ ꯌꯣꯟꯕꯅꯤ ꯃ‌ꯣꯏ ꯕꯖꯥꯔꯗꯗꯤ ꯌꯥꯝ ꯇꯥꯡꯉꯤꯗ ꯃꯔꯤ ꯂꯤꯁꯤꯡ ꯃꯔꯤ ꯍꯦꯟꯅꯒ ꯄꯤꯗ ꯃꯣꯏꯗꯤ ꯑꯗꯨꯅ ꯑꯩꯈꯣꯏ ꯁ꯭ꯋꯥꯏꯗ ꯑꯗꯨꯒꯨꯝꯕ ꯀꯔꯕꯥꯔ ꯇꯧꯕ ꯃꯤꯗꯣ ꯄꯩꯁꯥ ꯌꯥꯝꯅ ꯄꯥꯏꯌꯦꯕ
ꯎꯝ ꯍꯣꯏ ꯃꯣꯏꯅ ꯃꯌꯥꯝ ꯃꯌꯥꯝ ꯇꯣꯡꯖꯔꯝꯅꯤꯅ
ꯍꯣꯏ ꯍꯣꯏ
ꯑꯗꯨ ꯈ꯭ꯋꯥꯥꯡ ꯁꯥꯕ ꯍꯥꯏꯁꯦ ꯎꯝ ꯑꯗꯨꯝ ꯋꯥꯗꯤ ꯋꯥꯔꯥꯝꯅꯤ ꯅꯪꯒꯟꯒꯥꯁꯦ
ꯃꯥꯅꯦ ꯍꯣꯏ ꯋꯥꯕꯨꯗꯤ ꯋꯥꯔꯤꯅꯦ ꯑꯗꯣ ꯅꯣꯏ ꯃꯥꯒꯤ ꯍꯞꯇꯥ ꯑꯃꯨꯛꯀ ꯆꯪꯉꯦ ꯐꯖꯅ ꯁꯥꯔꯥ ꯍꯥꯞꯇꯥ ꯃꯨꯛ ꯆꯪꯉꯦ ꯅꯣꯏ ꯃꯃꯥꯒꯤ ꯒꯤ ꯀꯔꯕꯥꯔꯒ ꯇꯧꯕ ꯗꯣ ꯁꯤ ꯑꯩꯈꯣꯏ ꯁꯤ ꯑꯩꯈꯣꯏ ꯁꯨꯃꯥꯏꯅ ꯇꯧꯔꯤ ꯁꯤꯗꯒꯕꯅꯦ ꯅꯣꯏꯃꯥꯅ ꯄꯩꯁꯥ ꯂꯩꯒ ꯃꯌꯥꯝ ꯊꯥꯗꯔꯒ ꯇꯧꯔꯗꯤꯅꯦ ꯅꯣꯏꯃꯥ ꯄꯩꯁꯥ ꯃꯌꯥꯝ ꯇꯣꯡꯗꯣꯏꯅꯦ
ꯍꯣꯏ ꯍꯣꯏ ꯑꯃꯨꯛ ꯑꯩꯅ ꯈꯪꯍꯧꯕꯗ ꯀꯣꯔꯣꯅꯥ ꯃꯅꯨꯡꯗꯣ ꯑꯩꯈꯣꯏ ꯃꯥ ꯄꯩꯁꯥ ꯌꯥꯝꯅ ꯇꯣꯡꯉꯦ ꯍꯥꯏꯗꯤ ꯀꯩ ꯍꯥꯏꯅꯤ ꯆꯃꯥꯄꯟꯗꯒ ꯂꯧꯕꯁꯦ ꯑꯃ ꯆꯧꯉꯥꯗꯒ ꯃ‌ꯦꯏ ꯌꯣꯟꯕ ꯐꯤ ꯑꯃꯗꯒꯣ ꯍꯥꯏꯗꯤ ꯃꯣꯏꯒꯤ ꯀꯩꯅꯣ ꯑꯁꯣꯝꯂꯣꯝꯗ ꯃꯅꯤꯄꯨꯔ ꯃꯄꯥꯟꯗ ꯊꯥꯕꯒꯤ ꯑꯃꯨꯨꯛ ꯇꯧꯕꯅꯦꯕ ꯑꯗꯨꯒꯤꯗ ꯃꯣꯏꯗꯤ ꯌꯥꯝ ꯑꯃ ꯃꯌꯥꯝ ꯃꯌꯥꯝ ꯂꯧꯕꯒꯤ ꯑꯗꯨꯝ ꯇꯥꯡ ꯇꯥꯡ ꯌꯣꯟꯕꯗꯣ ꯑꯗꯨꯒ ꯁꯤꯠꯇꯕ ꯀꯥꯟꯁꯤꯗ ꯑꯃꯠꯇ ꯁꯤꯠꯂꯔꯣꯏ ꯑꯩꯈꯣꯏ ꯃꯥ ꯍ‌ꯣꯏꯒꯤ ꯕꯤꯖꯤꯅꯦꯁꯁꯤꯗꯤ
ꯍꯣꯏ ꯍ‌ꯣꯏ ꯚꯥꯏ ꯑꯗꯨꯏꯁꯨ ꯐꯤꯅꯤ ꯄꯠꯄꯁꯨ ꯅꯠꯇꯝꯅꯤꯅ ꯑꯗꯨꯝ ꯌꯥꯏꯗ ꯗ ꯀꯣ ꯑꯦꯟꯖꯥꯡ ꯅꯥꯄꯤ ꯄꯤꯒꯨꯝꯕ ꯅꯠꯇꯝꯅꯤꯅ
ꯑꯗꯣ ꯑꯩꯈꯣꯢ ꯃꯥꯒꯤ ꯐꯕꯅꯃꯨꯛ ꯑꯃ ꯑ ꯃꯁꯥꯒꯤ ꯑꯣꯏꯅ ꯍꯧꯖꯤꯛ ꯌꯥꯝ ꯄꯥꯛꯅ ꯇꯧꯗ꯭ꯔꯕꯅꯤꯅ ꯃꯨꯛ ꯐꯤ ꯊꯤꯟꯀꯠꯂꯛꯄꯗꯨꯗꯤ ꯑꯣꯏꯗ꯭ꯔꯦꯅꯀꯣ ꯍꯥꯏꯗꯤ ꯑꯩꯈꯣꯏ ꯃꯥꯒꯤ ꯗꯔꯀꯥꯔ ꯑꯣꯏ ꯗꯔꯀꯥꯔ ꯑꯣꯏꯕ ꯄꯣꯠꯇꯣ ꯂꯧꯕꯅꯤꯅ ꯑꯃꯨꯛ ꯃꯌꯥꯝ ꯃꯌꯥꯝ ꯑꯃꯨꯛ ꯂꯩꯁꯟꯕꯤꯗꯣ ꯑꯗ ꯃꯨꯛ ꯇꯧꯗꯔ꯭ꯦ
ꯎꯝ ꯑꯗꯨꯗꯤ ꯑꯩꯁꯨ ꯊꯝꯃꯒꯦ ꯅꯪꯁꯨ ꯐꯖꯅ ꯄꯣꯊꯥꯖꯔꯣ ꯐꯖꯔꯣ ꯍꯌꯦꯡ ꯍꯌꯦꯡꯃꯨꯛ ꯁꯥꯟꯅꯁꯦ ꯑꯗꯨꯗꯤ ꯍꯣꯏ ꯎꯝ ꯊꯝꯃꯒꯦꯀꯣ ꯍꯣꯏ ꯒꯨꯠ ꯅꯥꯏꯠ ꯑꯌꯣ